ꯍꯜꯂꯣ ꯍꯜꯂꯣ
ꯏꯁ ꯀꯅꯥꯅꯣꯅꯦ ꯁꯤꯕꯣ
ꯑꯁ ꯑꯩꯕꯨ ꯈꯪꯗ꯭ꯔꯕꯣ ꯂꯏꯔꯦꯗ
ꯀꯩꯅꯣ ꯃꯤ ꯈꯪꯗꯕ ꯅꯝꯕꯔ ꯉꯥꯛꯇ ꯇꯧꯔꯛꯑꯦꯅꯦ ꯍꯟꯗꯛꯁꯦ
ꯑꯁ ꯅꯪ ꯁꯤꯗ꯭ꯔꯦꯗ ꯅꯪꯕꯣ
ꯑꯁ ꯀꯥꯏꯅꯦꯅꯦ ꯑꯩꯗꯤ ꯑꯩꯗꯤ ꯃꯤ ꯃꯤ ꯂꯩꯍꯦ ꯑꯩꯒꯤꯗꯤ ꯀꯩꯅꯣ
ꯑꯁ ꯅꯪ ꯈꯪꯗ꯭ꯔꯣ ꯑꯦ ꯂꯝꯕꯤꯗ ꯎꯅꯕꯗꯣ ꯃꯥꯅ ꯅꯝꯕꯔ ꯄꯤꯔꯒ ꯀꯔꯤꯅꯣ ꯀꯩꯅꯣ ꯉꯥꯡꯁꯤ
ꯑꯦꯍ ꯑꯩꯕꯨ ꯑꯩꯗꯤ ꯃꯤ ꯀꯅꯥꯝꯇ ꯅꯝꯕꯔ ꯄꯤꯅꯗꯤꯍꯦ ꯑꯩ ꯑꯗꯨꯒꯨꯝꯕ ꯇꯧꯗꯤꯍꯦ
ꯑꯦ ꯑꯦ ꯑꯦ ꯁꯥꯏ ꯈꯗ ꯉꯁꯥꯏ ꯈꯛꯇꯣ ꯄꯤꯔꯒ ꯀꯣ ꯇꯥꯔꯛꯑ ꯀ ꯍꯥꯏꯔꯒ
ꯎꯝ ꯅꯣꯏꯁꯦ ꯈꯥꯏꯗꯤꯡꯕꯒꯤꯀꯣ ꯃꯤꯉꯣꯟꯗ ꯅꯝꯕꯔ ꯑꯗꯨꯝ ꯂꯧꯔꯒꯧꯔ ꯇꯧꯕ ꯇꯧꯕ ꯖꯥꯗꯣ ꯇꯧꯔꯛꯄ꯭ꯔꯣꯅꯦ
ꯑꯁ ꯑꯩꯗꯤ ꯑꯗꯨꯒꯨꯝꯕ ꯃꯤ ꯅꯠꯇꯦꯅꯦ ꯃꯤꯉꯣꯟꯗ ꯅꯝꯕꯔ ꯂꯧꯔꯒꯀꯣ ꯑꯩ ꯑꯁ ꯑꯩ ꯑꯗꯨꯒꯨꯝꯕ ꯃꯤ ꯅꯠꯇꯦ
ꯑꯦ ꯀꯩꯅꯣ ꯑꯦ ꯑꯩꯉꯣꯟꯗꯁꯨ ꯑꯁꯨꯃꯥꯏꯅ ꯇꯧꯔ ꯄꯣꯠꯁꯦ ꯍꯟꯗꯛꯁꯦ ꯃꯤ ꯌꯥꯝꯃꯦꯀꯣ ꯑꯩ ꯊꯥꯖꯗꯦ ꯃꯤ ꯀꯅꯥꯅ ꯅꯝꯕꯔ ꯌꯦꯜꯂꯤꯅꯣ ꯈꯪꯗꯦ ꯈꯪꯗ ꯈꯪꯦ ꯅꯨ ꯄꯤꯁꯅ ꯅꯨꯄꯥꯥꯁ ꯑꯅꯤ ꯃꯥ ꯑꯍ ꯅꯨ ꯄꯤꯁꯅ ꯂꯨꯄꯥ ꯁꯨ ꯑꯅꯤꯃꯛ ꯂꯣꯏꯅ ꯇꯧ ꯑꯁꯨꯃꯥꯏꯅ ꯇꯧꯔꯛꯑꯦ ꯍꯟꯗꯛꯁꯦ ꯑꯩꯕꯨ ꯀꯅꯥꯅ ꯈꯜꯂꯤꯅꯣ ꯈꯪꯗꯦ
ꯅꯪꯁꯦ ꯌꯥꯝ ꯄꯣꯄꯨꯂꯔ ꯑꯣꯏꯔꯤꯅꯦ
ꯎꯝ ꯑꯗꯨꯃꯥꯏꯅ ꯑꯣꯏꯕꯨꯗꯤ ꯑꯣꯏꯔꯝꯒꯅꯤ ꯀꯩꯀꯩ ꯍꯥꯏꯅꯔꯤꯒꯦ ꯑꯩꯒꯤ ꯃꯔꯝꯗ
ꯑꯁ ꯑꯩꯗꯤ ꯈꯪꯗꯦ ꯑꯩꯗꯤ ꯇꯥꯗꯦ
ꯑꯁ ꯃꯤꯅ ꯃꯤꯁꯤꯡꯁꯦꯀꯣ ꯈꯪꯗꯦ ꯖꯥꯠ ꯖꯥꯠꯅꯦ ꯇꯧꯔꯛꯄꯁꯤꯒ ꯑꯩꯅ ꯅꯝꯕꯔ ꯀꯩꯅꯣꯁ ꯑꯁꯨꯃꯥꯏꯅ ꯇꯧꯔꯛꯄꯁꯦ ꯇꯟꯕꯒꯤ ꯑꯩꯅ ꯅꯝꯕꯔ ꯑꯅꯧꯕ ꯄꯥꯏꯔꯒ ꯂꯩꯕꯅꯦꯕ
ꯁꯤꯡꯦꯡꯕꯩꯔꯣ
ꯑꯣ ꯈꯪꯉꯦ ꯈꯪꯉꯦ ꯅꯪ ꯀꯅꯥꯅꯣ ꯍꯥꯏꯕꯗꯣ ꯑꯣ ꯉꯔꯥꯡ ꯑꯩ ꯅꯝꯕꯔ ꯄꯤꯈꯤꯕꯗꯣ ꯑꯗꯨ ꯅꯨꯄꯤꯅ ꯅꯠꯇ꯭ꯔꯣ
ꯃꯥꯅꯦ ꯃꯥꯅꯦ ꯈꯪꯗꯕ ꯀꯥꯏꯒ ꯁꯥꯔꯦ ꯀꯔꯤꯅ
ꯑꯁ ꯍꯧꯖꯤꯛ ꯈꯛꯇ ꯅꯤꯡꯁꯤꯡꯉꯛꯄ ꯑꯩꯗꯣ ꯑꯁ ꯉꯔꯥꯡꯗꯣ ꯈꯔ ꯊꯕꯛ ꯌꯥꯝꯕꯒꯤꯀꯣ ꯑꯗꯨꯒꯤꯅꯦ
ꯇꯔꯤꯗ
ꯀꯩꯒꯤ ꯏꯀꯥꯏꯗꯅꯣ ꯀꯩꯅꯣ ꯑꯁ
ꯅꯪꯗꯤ ꯀꯔꯤ ꯀꯔꯤꯅꯣ ꯖꯥꯠ ꯖꯥꯠ ꯉꯥꯡꯉꯤꯗꯅ ꯎꯝ
ꯇꯁꯦꯡꯅ ꯈꯪꯗꯕꯒꯤ ꯇꯧꯔꯤꯅꯦ ꯀꯩꯅꯣ ꯅꯪꯁꯨ ꯃꯤꯅ ꯃꯤꯅ ꯇꯁꯦꯡꯅ ꯈꯪꯗ꯭ꯔꯒ ꯍꯥꯏꯔꯒ ꯑꯩꯕꯨ ꯊꯥꯖꯗꯕ ꯇꯧꯔꯤꯅꯦ
ꯊꯥꯖꯗꯕ ꯇꯧꯅꯨ ꯑꯩꯗꯤ ꯀꯩꯅꯣ ꯑ ꯑꯁ ꯑꯩꯗꯤ ꯋꯥꯔꯤ ꯅꯠꯇꯕꯥꯡ ꯉꯥꯡꯗꯦ ꯋꯥ ꯁꯨꯝ ꯑꯔꯥꯟꯕ ꯉꯥꯟꯗꯦ ꯑꯁ ꯂꯣꯟ ꯐꯥꯎ ꯀꯥꯎꯒꯦ ꯇꯧꯋꯤꯍꯦ
ꯍꯥꯏ ꯃꯜ ꯑꯗꯨꯝ ꯀꯥꯎꯕꯗꯦ ꯃꯔꯛ ꯃꯔꯛꯇꯗꯤ ꯑ
ꯑꯗꯣ ꯅꯪ ꯀꯩ ꯀꯩ ꯇꯧꯔꯤꯅꯦꯕ ꯅꯪ ꯅꯪ ꯉꯍꯥꯛ ꯉꯔꯥꯡ ꯍꯥꯏꯕꯗꯣ
ꯑꯩꯔꯣ
ꯎꯝ
ꯑꯩꯗꯤ ꯀꯩꯁꯨ ꯇꯧꯗꯦꯗ ꯑꯗꯨꯝ ꯇꯨꯝꯃꯒ ꯆꯥꯔꯒ ꯌꯥꯝ ꯅꯨꯡꯉꯥꯏꯕꯅꯦ ꯑꯩꯗꯤ
ꯑꯁ ꯑꯗꯨ ꯑꯗꯨ ꯑꯣꯏꯔꯝꯒꯅꯤꯅꯦ ꯑꯗꯨꯒꯤꯅꯤꯅꯦ ꯍꯦꯛ ꯀꯣꯜ ꯇꯧꯔꯛꯄꯒ ꯌꯥꯝꯅ ꯈꯠꯂꯤꯗꯣ
ꯍꯥꯥ ꯑꯗꯨꯅꯦꯕ
ꯌꯥꯝꯅ ꯀꯥꯛꯑꯦꯍꯦ ꯅꯪꯁꯤꯗꯤ ꯌꯥꯝ ꯀꯥꯛꯀꯅꯨꯀꯣ ꯃꯤ ꯃꯤ ꯉꯥꯡꯅꯕꯅꯦ ꯃꯤ ꯉꯥꯡꯕꯅꯦꯀꯣ ꯌꯥꯝ ꯀꯥꯛꯄꯥ ꯃꯤꯁꯤꯡꯁꯦ ꯀꯩ ꯌꯦꯟꯖꯥꯡ ꯆꯥꯔ ꯆꯥꯔꯒꯦ ꯅꯣꯏꯗꯤ
ꯑꯩꯈꯣꯏ ꯆꯥꯛ ꯆꯥꯗ꯭ꯔꯤꯗ
ꯀꯔꯤꯅꯣꯅꯦ ꯌꯥꯝ ꯊꯦꯡꯉꯦꯅꯦ
ꯑꯁ ꯑꯩꯈꯣꯏꯗꯤ ꯑꯗꯨꯝ ꯊꯦꯡꯅ ꯊꯦꯡꯅ ꯆꯥꯕꯅꯦ
ꯑꯣ
ꯅꯨꯡꯊꯤꯟꯗꯒ ꯆꯥꯕ ꯌꯥꯎꯋꯤꯗ ꯑꯩꯈꯣꯏꯗꯤ
ꯑꯩꯈꯣꯏꯁꯨ ꯑꯗꯨꯝ ꯆꯥꯏꯗ ꯑꯗꯣ ꯍꯧꯖꯤꯛꯇꯤ ꯊꯦꯡꯃꯟꯈ꯭ꯔꯦꯗ
ꯑꯩꯈꯣꯏꯗꯤ ꯅꯨꯃꯤꯗꯥꯡꯒꯤ ꯍꯥꯏꯕꯅꯦ
ꯅꯨꯃꯤꯗꯥꯡꯒꯤ ꯅꯨꯡꯊꯤꯟꯗ ꯆꯥꯔꯤꯔꯣ
ꯍꯣꯏ
ꯑꯁ ꯑꯣꯏꯗꯕ ꯋꯥ ꯉꯥꯡꯑꯗꯅ ꯁꯤꯗ
ꯃꯔꯛ ꯃꯔꯛꯇ ꯃꯔꯛ ꯃꯔꯛꯇ ꯑꯗꯨ ꯃꯔꯛ ꯃꯔꯛꯇꯁꯨ ꯑꯗꯨꯝ ꯆꯥꯕꯅꯦ ꯅꯪ ꯈꯪꯗꯕꯩꯅꯦꯍꯦ ꯀꯔꯤꯅꯣ
ꯌꯥꯗꯕ ꯑꯣꯏꯊꯣꯛꯇꯕ ꯋꯥꯔꯤ ꯁꯅꯅꯤꯡꯗꯕ ꯑ ꯋꯥ ꯋꯥ ꯉꯥꯡꯉꯛꯀꯅꯣ ꯁꯤꯗ
ꯑꯦ ꯅꯣꯢꯕꯨ ꯀꯩ ꯌꯦꯟꯁꯥꯡ ꯆꯥꯔꯒꯦ
ꯑꯥ ꯑꯩꯗꯤꯒꯣ ꯒꯦꯁ ꯌꯥꯎꯗꯕꯒꯤꯀꯣ ꯒꯦꯁ ꯌꯥꯎꯗꯕꯒꯤ ꯔꯥꯏꯁꯀꯨꯀꯥꯔꯗ ꯍꯪꯒꯥꯝꯒ ꯀꯩꯅꯣ ꯈꯥꯃꯦꯟ ꯑꯈꯥ ꯑꯈꯥꯕꯤꯗꯣ ꯑꯈꯥꯕꯗꯣ ꯑꯗꯨ ꯆꯝꯐꯨꯠ ꯐꯨꯠꯂꯒ ꯆꯥꯕꯅꯦ
ꯑꯣ ꯍꯥꯎꯕꯅꯦꯗ ꯑꯗꯨꯁꯨ
ꯍꯥꯎꯋꯦ ꯑꯗꯨꯝ ꯄꯪ ꯎꯝ ꯄꯪꯆꯥꯗ ꯆꯥꯕꯅꯤꯅ ꯑꯩꯈꯣꯏꯗꯤ ꯄꯪ ꯆꯪꯗ ꯆꯪꯉꯦ ꯆꯥꯛꯁꯨ
ꯎꯝ ꯑꯗꯨꯅ ꯐꯔꯦ ꯑꯩꯈꯣꯏꯗꯤ ꯑꯗꯨꯃꯥꯏꯅ ꯇꯧꯕꯗꯣ ꯌꯥꯗꯦꯅꯦ
ꯈꯥꯏꯗꯦ ꯑꯩꯈꯣꯏꯗꯤ ꯍꯥꯎꯕ ꯍꯥꯎꯇꯕ ꯈꯥꯏꯗꯦ ꯑꯗꯨꯝ ꯆꯥꯏ ꯑꯩꯈꯣꯏꯗꯤ ꯍꯦꯛꯇ ꯆꯪꯉꯦ ꯑꯗꯨꯝ ꯌꯣꯠꯂꯦ ꯍꯌꯦꯡ ꯀꯥꯏ ꯑꯃꯨꯛ ꯆꯠꯇꯣꯏꯕ ꯅꯣꯏꯗꯤ ꯕꯖꯥꯔ ꯌꯥꯝ ꯇꯣꯏꯅ ꯆꯠꯂꯦꯅ
ꯑꯈꯣꯢꯔꯣ ꯑꯩꯈꯣꯏ ꯈꯪꯗꯦ ꯕꯖꯥꯔ ꯆꯠꯁꯤꯔꯥ ꯀꯣꯏꯕ ꯆꯠꯁꯤꯔꯥ
ꯌꯥꯝ ꯇꯣꯏꯅ ꯆꯠꯂꯦꯅꯦ ꯅꯣꯏꯁꯦ ꯄꯩꯁꯥ ꯌꯥꯝ ꯂꯩꯅꯦ
ꯑꯁ ꯄꯩꯁꯥꯒ ꯄꯥꯏꯗꯦ ꯄꯥꯏꯗꯦꯗ ꯀꯔꯤ ꯄꯩꯁꯥꯅꯣ ꯄꯩꯁꯥ ꯄꯥꯏꯗ꯭ꯔꯁꯨ ꯕꯖꯥꯔꯗꯤ ꯆꯠꯄ ꯌꯥꯏꯗꯅ
ꯑꯁ ꯖꯥꯔꯖꯕꯨ ꯄꯩꯁꯥ ꯄꯥꯏꯗ꯭ꯔꯗꯤ ꯆꯠꯄ ꯌꯥꯕ꯭ꯔꯣꯅꯦ ꯑꯩꯗꯤ ꯆꯠꯅꯤꯡꯗꯦꯍꯦ ꯑꯩ ꯀꯩ ꯒꯥ ꯍꯦꯛ ꯐꯤꯔꯣꯟꯜ ꯀꯩꯀꯥ ꯎꯔꯗꯤ ꯑꯩꯗꯤ ꯂꯩꯅꯤꯡꯉꯦꯕ ꯄꯩꯁꯥ ꯂꯩꯇ꯭ꯔꯗꯤ ꯎꯝ ꯄꯩꯁꯥ ꯂꯩꯇ꯭ꯔꯗꯤ ꯑꯗꯨꯝ ꯀꯥꯔꯒ ꯆꯠꯂꯦꯕ ꯑꯩꯈꯣꯏꯗꯤ
ꯂꯩꯗ꯭ꯔꯁꯨ ꯌꯥꯋꯦ ꯑꯩꯈꯣꯏꯅꯤ ꯑꯗꯨꯝ ꯆꯠꯂꯤ
ꯏꯀꯥꯏꯔꯒ ꯌꯨꯝ ꯍꯜꯂꯛꯄꯗꯣ ꯑꯗꯨꯝ ꯍꯦꯛꯇ ꯇꯧꯋꯦꯕ
ꯀꯩꯁꯨ ꯀꯥꯏꯗꯦ꯫
ꯥꯅꯝꯕꯥꯟ ꯅꯃꯥꯟꯅꯕꯩ ꯅꯃꯥꯟꯅꯕꯤꯁꯤꯡꯗꯤ ꯀꯥꯏ ꯆꯠꯈ꯭ꯔꯦ꯫
ꯂꯩꯌꯦ ꯃꯈꯥꯗ ꯑꯁꯤꯀꯣ ꯑꯁꯤꯅꯀꯣ ꯗ꯭ꯔꯃꯥ ꯑꯃ ꯀꯩꯅꯣ ꯇꯧꯔꯤꯕ꯫ ꯗ꯭ꯔꯃꯥ ꯑꯃ ꯌꯦꯡꯔꯤꯅꯦ꯫
ꯑꯣ ꯏꯔꯥꯡ ꯍꯧꯏꯔꯣ꯫
ꯍꯣꯏ ꯌꯥꯝ ꯏꯔꯥꯡꯅꯤ ꯌꯥꯝ ꯀꯜꯂꯦ ꯁꯤꯗ ꯀꯔꯤ ꯏꯔꯥꯡꯅꯣ ꯈꯪꯗꯦ꯫
ꯅꯨꯄꯤ ꯅꯨꯄꯥ ꯅꯨꯄꯤ ꯅꯨꯄꯥ ꯑ ꯎꯝ ꯎꯝ ꯃꯊꯣꯡ ꯃꯔꯪ ꯈꯪꯗꯕꯁꯤꯡꯗꯣ ꯑꫭꯏꯔꯝꯒꯅꯤꯅꯦ꯫
ꯅꯨꯄꯤꯔ ꯅꯨꯄꯥꯔ ꯈꯪꯗ꯭ꯔꯦ ꯀꯔꯤ ꯀꯔꯤꯒꯤ ꯗ꯭ꯔꯃꯥꯔꯥ ꯀꯔꯤꯔꯥ ꯑꯪꯅ ꯈꯪꯗ꯭ꯔꯦ ꯑꯩꯁꯨ꯫
ꯒ꯭ꯌꯥꯟ ꯇꯥꯗꯦꯗ꯫
ꯁꯤꯗ ꯂꯩꯕꯁꯤꯡꯁꯦ ꯑꯁ ꯒ꯭ꯌꯦꯟꯃꯦꯅ ꯇꯥꯗꯦ꯫
ꯃꯊꯣꯡ ꯃꯔꯝ ꯈꯪꯗꯕꯁꯤꯡ꯫
ꯅꯨꯄꯤꯅ ꯅꯨꯄꯤ ꯁꯥꯗꯕ ꯅꯨꯄꯥ ꯅꯨꯄꯤ ꯁꯥꯕ꯫
ꯑꯗꯨꯅꯤꯅꯦ ꯌꯥꯗꯦꯗ ꯁꯤ ꯑꯁꯤꯗꯤ꯫ ꯑꯗꯨꯗꯤ ꯌꯥꯗ꯭ꯔꯦ꯫
ꯍꯥꯏꯅꯤꯡꯉꯥꯏ ꯂꯩꯇ꯭ꯔꯦ ꯁꯤꯗꯗꯤꯀꯣ ꯌꯦꯛ ꯂꯣꯏ ꯁꯨꯕꯅꯤ꯫
ꯎꯝ ꯃꯈꯜ ꯃꯈꯜ ꯌꯥꯝ ꯂꯩ ꯍꯥꯏꯌꯣ꯫ ꯑꯄꯥꯝꯕ ꯍꯥꯏꯔꯛꯑꯣ ꯍꯥꯏꯕ꯫
ꯑꯄꯥꯝꯕ ꯂꯩꯔꯗꯤ ꯍꯥꯏꯔꯛꯑꯣ ꯑꯩ ꯊꯤꯕꯤꯒꯦ ꯑꯩ ꯍꯥꯏꯅꯕꯤꯒꯦ꯫
ꯑꯁ ꯑꯗꯨꯒꯤ ꯑꯗꯨꯒꯤ ꯃꯈꯜꯗꯨꯗꯤ ꯑꯩꯗꯤ ꯄꯥꯝꯗꯦꯗ ꯑꯩ꯫ ꯑꯩꯉꫭ ꯑꯩꯒꯤꯗꯤ ꯂꯩꯌꯦꯗ ꯃꯈꯜ ꯐ ꯐꯖꯕ ꯑꯃ ꯂꯩꯌꯦꯗ꯫ ꯈ꯭ꯋꯥꯏꯗꯒꯤꯀꯣ ꯑꯇꯥꯡꯕ ꯂꯩꯕ ꯑꯃ꯫
ꯈ꯭ꯋꯥꯏꯗꯒꯤ ꯐꯕ꯫
ꯑꯗꯨꯅꯦ꯫
ꯑꯩꯒꯤꯁꯨ ꯑꯃ ꯑꯃ ꯑꯩꯒꯤꯁꯨ ꯑꯃ ꯊꯤꯕꯤꯔꫭꯅꯦ ꯑꯗꯨꯗꯤ꯫
ꯑꯩꯐꯥꯎ ꯌꯥꯝ ꯌꯥꯝ ꯂꯨꯅ ꯊꯤꯔꯒ ꯅꯪꯒꯤ ꯊꯤꯕꯤꯅꯕꯗꯤ ꯑꯩꯗꯤ ꯐꯪꯉꯔꯣꯏꯍꯦ꯫
ꯐꯪꯅꯕ ꯇꯧꯑꯣꯍꯦ ꯀꯔꯤꯅꯣ꯫
ꯑꯩꯗꯤ ꯐ ꯊꯤꯅꯕ ꯐꯪ ꯂꯩꯇ꯭ꯔꯦ ꯎꯄꯥꯏ ꯂꯩꯇ꯭ꯔꯦ꯫ ꯑꯩ ꯑꯩꯁꯨ ꯀꯩꯅꫭ ꯂꯩꯇꯦ ꯑꯩ ꯑꯩꯉꯣꯟꯗꯁꯨ ꯅꯨꯄꯥꯒꯤ ꯅꯝꯕꯔ ꯀꯩꯀꯥ ꯑꯇꯩ ꯂꯩꯇꯦ꯫ ꯅꯨꯄꯤꯒꯤ ꯉꯥꯛꯇꯅꯦ꯫
ꯅꯨꯄꯤꯒꯤꯁꯨ ꯌꯥꯏ ꯑꯩꯒꯤꯗꯤ꯫
ꯑꯣ ꯅꯨꯄꯤꯒꯤꯗꯤ ꯌꯥꯝ ꯂꯩꯌꯦꯗ ꯑꯗꯨꯝ ꯊꯥꯔꯛꯀꯦ ꯑꯩ ꯅꯪꯉꯣꯟꯗ꯫ ꯋꯥꯆꯦꯞꯇ ꯊꯥꯔꯛꯀꯦꯀꯣ ꯅꯝꯕꯔꯁꯤꯡꯗꯣ꯫ ꯅꯪ ꯇꯞꯅ-ꯇꯞꯅ ꯌꯦꯡꯉꯒ ꯀꯣꯜ ꯇꯧꯔꯒ ꯉꯥꯡꯅꯔꯣ ꯅꯣꯏ꯫ ꯅꯣꯏ ꯃꯁꯦꯡ ꯉꯥꯟꯅꯔꯣ ꯑꯩꯗꯤ ꯍꯥꯏꯅ ꯍꯥꯏꯅꯕꯤꯕ ꯉꯝꯗ꯭ꯔꯦ꯫
ꯑꯁ ꯂꯣꯛꯁꯦ ꯈꫭꯟ ꯊꫭꯡ ꯂꯣꯛ ꯊꯨꯡꯒꯦ ꯇꯧꯋꯦꯅꯦ꯫
ꯍꯦ ꯆꯦꯛꯁꯤꯜꯂꯣ-ꯆꯦꯛꯁꯤꯜꯂꯣ꯫
ꯌꯥꯝꯅꯗꯤ ꯆꯦꯛꯁꯤꯟꯕꯔ ꯆꯦꯛꯁꯤꯟꯕꯅꯦ꯫ ꯅꫭꯏꯁꯦ ꯊꯕꯛ ꯈꯔ ꯐꯥꯕ ꯂꯩꯔꯗꯤ ꯑꯩꯉꯣꯟꯗꯁꯨ ꯍꯥꯏꯔꯛꯑꯣ꯫
ꯍꯥꯏꯔꯛꯀꯦ ꯑꯁ ꯑꯩꯈꯣꯏꯒꯤ ꯊꯕꯛꯁꯨ ꯌꯥꯔꯤꯅꯦ꯫ ꯑꯃꯨꯛ ꯍꯥꯏꯔꯛꯀꯦ ꯍ ꯑꯃꯨꯛ ꯍꯥꯏꯔꯛꯀꯦ ꯍꯥꯏꯔꯒꯀꯣ ꯁꯨꯝ ꯍꯥꯏ ꯍꯥꯏꯔꯛꯇꯕ ꯑꯗꯣ꯫
ꯑꯣ ꯑꯣꯏꯔꯣꯏꯗꯕ ꯃꯥꯜꯂꯦꯗꯥ꯫
ꯑꯗꯨꯅꯦ ꯑꯗꯨ ꯈꯜꯂꯤꯅꯦ ꯑꯃꯨꯛ ꯇꯧꯔꯛꯀꯦ ꯑꯃꯨꯛ ꯍꯥꯏꯔꯛꯀꯦ ꯍꯥꯏꯔꯒ ꯀꯣ
ꯑꯩꯈꯣꯏ ꯃꯥꯗ ꯐꯣꯟ ꯇꯧꯋꯣ ꯃꯥꯗꯣ
ꯎꯝ
ꯊꯕꯛ ꯂꯩꯌꯦ ꯍꯥꯏꯕꯅꯦ ꯊꯕꯛ ꯂꯩꯌꯦ ꯍꯥꯏꯕꯅꯦ ꯀꯩꯅꯣ ꯑꯁꯤ ꯅꯛꯄꯗꯀꯣ
ꯑꯩꯉꯣꯟꯗ ꯍꯥꯏꯔꯛꯄꯅꯦꯕ ꯀꯩꯅꯣ ꯇꯔꯥꯗꯤ ꯍꯦꯟꯅ ꯄꯤꯒꯦ ꯍꯥꯏꯕꯅꯦ ꯑꯗꯣ ꯑꯗꯣ ꯐꯖꯅ ꯀꯩꯅꯣ ꯐꯕ꯭ꯔꯥ ꯐꯗꯕ꯭ꯔꯥ ꯍꯥꯏꯕꯗꯣ ꯍꯪꯉꯣꯕ ꯅꯪ ꯐꯣꯟ ꯇꯧꯔꯒ ꯀꯣ
ꯑ ꯑꯩ ꯅꯝꯕꯝꯕꯔ ꯌꯥꯎꯗꯤꯅꯦ
ꯒ꯭ꯔꯨꯞꯇꯒꯤ ꯂꯧꯔꯣ
ꯑꯣ ꯀꯥꯎꯋꯦꯍꯦ
ꯍꯪꯉꯣ ꯐꯕ꯭ꯔꯥ ꯐꯥꯗꯕ꯭ꯔꯥ ꯀꯩꯅꯣ ꯑꯗꯨꯒꯤ ꯀꯩꯅꯣ ꯃꯄꯨꯒꯤ ꯐꯣꯟ ꯅꯝꯕꯔꯗꯣ ꯃꯉꯣꯟꯗ ꯂꯩ ꯍꯥꯏꯕꯅꯦꯕ ꯃꯥꯒꯤ ꯄꯤꯌꯣ ꯍꯪꯒꯦ ꯍꯥꯏꯌꯣꯕ ꯍꯪꯕꯗꯣ ꯐꯖꯅ ꯍꯪꯉꯣꯕ ꯐꯥꯕ꯭ꯔꯥ ꯐꯥꯗꯕ꯭ꯔꯥ ꯀꯩ ꯀꯩꯒꯤꯅꯣ ꯈꯣꯠꯄꯅꯣ ꯀꯃꯥꯏꯅ ꯇꯧꯕꯅꯣ ꯀꯩꯀꯥꯗꯣ ꯂꯣꯏꯅ ꯍꯪꯉꯣꯕ
ꯍꯣꯏ ꯍꯪꯒꯦ ꯍꯪꯒꯦ
ꯇꯣꯂꯣꯞꯗꯤ ꯌꯥꯝꯃꯦ ꯍꯥꯏꯕꯗꯣ
ꯎꯝ ꯑꯩꯒꯤꯁꯨ ꯑꯁꯤꯗ ꯅꯨꯄꯤ ꯑꯃꯅꯀꯣ
ꯑꯥ
ꯑ ꯇꯔꯥꯗꯤ ꯌꯧꯒꯗꯕ ꯃꯥꯜꯂꯦ ꯑꯗꯣ ꯑꯃꯗꯤ ꯂꯩꯌꯦ ꯍꯥꯏꯌꯦ ꯑꯗꯨ ꯍꯌꯦꯡ ꯀꯟꯐꯥꯔꯝ ꯇꯧꯔꯛꯀꯦ ꯍꯥꯏꯌꯦ ꯑꯗꯨ ꯉꯥꯏꯔꯤꯅꯦ ꯑꯩꯁꯨ
ꯑꯣ ꯄꯨꯡ ꯀꯌꯥ ꯀꯌꯥꯗꯒꯤ ꯍꯧꯕ ꯍꯧ ꯍꯧꯕꯅꯣ
ꯃꯣꯏꯗꯣ ꯄꯨꯡ ꯇꯔꯦꯠ ꯃꯈꯥꯏ ꯍꯥꯏꯕ꯭ꯔꯥ ꯑꯗꯨ ꯇꯧꯕꯅꯦ ꯑꯗꯨꯒ ꯂꯣꯏ ꯄꯨꯡ ꯃꯉꯥꯗ ꯂꯣꯏꯒꯗꯧꯕ
ꯑ ꯌꯥꯏꯗ ꯑꯗꯨꯁꯨ ꯑꯗꯨꯝ
ꯎꯝ ꯑꯗꯣ ꯑꯣꯐꯇꯤ ꯂꯩꯗꯕ
ꯑꯁ ꯑꯗꯨꯃꯨꯛ ꯇꯥꯔꯦ ꯑꯣꯐ ꯂꯩꯇꯕꯗꯤ ꯐꯗꯦꯗ ꯃꯣꯏ ꯀꯩꯅꯣ ꯇꯣꯂꯣꯞ ꯀꯥꯛꯀꯅꯤꯗ ꯃꯨꯛ ꯁꯨꯇꯤ ꯄꯤꯊ ꯁꯨꯇꯤ ꯂꯧꯔꯗꯤꯀꯣ
ꯑꯣꯐ ꯂꯩꯕ ꯍꯥꯏ